ꯑꯣ ꯇꯥꯔꯦ - ꯇꯥꯔꯦ꯫
ꯑꯣꯍꯣ ꯑꯁ ꯀꯨꯏꯔꯦꯗ ꯑꯩꯉꫭꯟ ꯐꯣꯟ ꯇꯧꯔꯛꯈꯤꯗꯕꯒ!
ꯑꯁ ꯑꯩꯁꯨ ꯁꯣꯝꯗ ꯊꯕꯛꯁꯦ ꯆꯤꯟꯃꯟꯗꯅ ꯀꯣꯜꯒꯥꯁꯦ ꯀꯌꯥ ꯇꯧꯕ ꯁꯪꯗ꯭ꯔꯦ꯫ ꯆꯥꯛ ꯏꯁꯤꯡꯗꯤ ꯆꯥꯔꯕꯣ?
ꯆꯥꯛꯁꯦ ꯆꯥꯛꯇꯣꯛꯄꯗ ꯉꯥꯏꯔꯤꯌꯦ꯫
ꯑꯣ ꯊꯦꯡꯉꯦꯗ ꯉꯁꯤꯗꯤ꯫
ꯉꯁꯤꯗꯤ ꯑꯩꯗꯣ ꯕꯣꯜ ꯈꯔ ꯁꯥꯟꯅꯔꯨꯕ ꯑꯗꯩꯗꯤ ꯑ ꯉꯁꯥꯏꯗꯤ ꯉꯟꯅ ꯁꯥꯟꯅꯒꯗꯕꯗꯣ ꯅꯣꯡꯁꯨ ꯇꯥꯕꯅꯤꯅꯀꯣ
ꯑꯥ ꯉꯁꯥꯏ ꯃꯇꯥꯡ ꯆꯥꯗꯅ ꯅꯣꯡ ꯈꯔ ꯇꯁꯤꯟꯒ꯭ꯔꯦꯅꯦ꯫
ꯑꯗꯨꯅ ꯕꯣꯜꯗꫭ ꯁ ꯁꯥꯟꯅꯕ ꯊꯦꯡꯉꯦꯕ ꯑꯩꯅ ꯊꯣꯛꯄꯗꯣ ꯅꯣꯡ ꯍꯥꯡꯊꯣꯛꯄꯅꯤ ꯑꯗꯨꯒꯤ ꯑꯗꯨꯝ ꯁꯥꯟꯅꯕ ꯊꯦꯡꯕꯒꯤ ꯑꯗꯨꯝ ꯊꯦꯡꯕꯒꯤ ꯀꯩꯅꯣ ꯇꯪ ꯆꯪꯕꯁꯨ ꯊꯦꯡꯉꯦꯗꯅ
ꯅꯪꯗꯤ ꯆꯥꯛ ꯆꯥꯔꯕꯣ?
ꯑꯁ ꯑꯩꯈꯣꯏꯗꯤ ꯀꯨꯏꯔꯦ ꯆꯥꯈꯤꯕ ꯉꯁꯥꯏ ꯄꯨꯡ ꯇꯔꯦꯠ ꯃꯈꯥꯏ ꯇꯥꯔꯛꯄ ꯑꯗꯨꯋꯥꯏꯗ ꯆꯥꯈ꯭ꯔ ꯃꯥꯜꯂꯦ꯫
ꯎꯝ꯫ ꯀꯔꯤ ꯃꯊꯦꯜ ꯆꯥꯔꯕ ꯉꯁꯤꯗꯤ?
ꯑꯁ ꯉꯁꯤꯗꯤ ꯀꯩꯅꯣ ꯇꯧꯔꯦ ꯏꯔꯣꯟꯕ ꯑꯃꯒ ꯉꯥ ꯑꯇꯥꯎꯕ ꯑꯃꯒ ꯇꯧꯔꯦ
ꯑꯣ ꯑꯥꯛꯍꯥꯎꯕꯗꯗꯤꯅꯦ
ꯑꯥ ꯑꯥꯎ ꯇꯧꯔꯦ
ꯑꯅꯤꯅꯣ ꯀꯩꯅꯣ ꯆꯥꯕ ꯄꯨꯡꯕꯥ ꯆꯥꯕ ꯄꯣꯠꯅꯦꯕ
ꯐꯖꯅ ꯆꯥꯔꯦ ꯉꯁꯤꯗꯤ ꯆꯥꯛꯁꯨ ꯐꯅꯥ ꯆꯥꯁꯤꯟꯈ꯭ꯔꯦ
ꯀꯩ ꯂꯣꯜꯂꯤꯅꯣ ꯏꯔꯣꯟꯗꯕꯣ
ꯏꯔꯣꯟꯕꯁꯦ ꯀꯩꯅꯣ ꯂꯐꯨ ꯊꯔꯑꯣ ꯏꯔꯣꯜꯂꯦ ꯃꯪꯒꯟꯒ꯭ꯔ ꯍꯥꯞ ꯠꯇ
ꯑꯥ
ꯑꯗꯨꯒ ꯉꯥꯗꯨꯅ ꯑꯩꯈꯣꯏ ꯏꯃꯥꯅ ꯕꯖꯥꯔ ꯆꯠꯄꯗ ꯈꯔ ꯇꯨꯡꯍꯟꯕꯤ ꯈꯔ ꯌꯣꯜꯂꯝꯃꯦꯅ ꯂꯩꯔꯛꯑꯦ ꯑꯗꯨꯗꯣ ꯐꯖꯅ ꯇꯥꯎꯊꯣꯛꯑꯦ ꯑꯗꯨꯗꯨꯒ ꯆꯥꯔꯦ ꯐꯖꯅ ꯆꯥꯁꯤꯟꯈ꯭ꯔꯦ
ꯑꯣ ꯑꯁ ꯏꯟꯖꯥꯡꯗꯤ ꯅꯣꯏꯅ ꯈꯔ ꯍꯥꯎꯕ ꯍꯦꯜꯂꯤ ꯉꯁꯤꯗꯤ
ꯑꯟꯁ ꯉꯁꯤꯗꯤ ꯈꯔ ꯇꯧꯔꯦ
ꯍꯣꯏꯗꯤ ꯌꯥꯗꯦ ꯆꯪꯉꯨ ꯌꯥꯗꯦ ꯋꯥꯅ ꯁꯥꯟꯅꯔꯨꯔꯁꯨ ꯑꯩꯗꯤ ꯀꯩꯅꯣꯒꯤ ꯑꯩꯈꯣꯏꯒꯤ ꯀꯩꯅꯣꯁꯦ ꯀꯣꯕꯤꯁꯦ ꯑꯅꯦ ꯌꯥꯝ ꯄꯥꯝ ꯑꯗꯨꯖꯗꯝ ꯍꯤꯟꯖꯥꯡ ꯑꯣꯏꯕ ꯍꯥꯏꯇꯥꯔꯦꯅꯦ ꯃꯥꯅ ꯀꯣꯕꯤ ꯆꯝꯊꯣꯡ ꯊꯣꯡ ꯂꯩꯔꯝꯃꯦ ꯑꯩꯗꯤ ꯃꯁꯥꯏꯒꯤ ꯀꯣꯕꯤ ꯈꯔ ꯄꯥꯝꯖꯗꯕꯒ ꯑꯗꯨꯅꯤ ꯏꯆꯪ ꯆꯪꯉꯨ ꯌꯥꯗ꯭ꯔꯦꯅꯤ
ꯑꯁ ꯌꯥꯔꯔꯣꯏ ꯑꯗꯨꯗꯤ ꯁꯥꯟꯅꯔꯒ ꯆꯥꯕ ꯊꯛꯄ ꯐꯖꯅ ꯆꯥꯗ꯭ꯔꯗꯤ
ꯑꯗꯨꯣꯅꯤ ꯑꯁ ꯁꯥꯟꯕ ꯑꯩ ꯁꯥꯟꯅꯏꯁꯤꯗꯤ ꯅꯣꯏ ꯈꯪꯉꯤꯗꯉ ꯑꯌꯨꯛ ꯍꯦꯛ ꯌꯥꯎꯔꯛꯄꯁꯦ ꯑꯗꯒꯤ ꯕ꯭ꯔꯁꯨꯡ ꯊꯧ ꯁꯣꯅꯤ ꯑꯗꯩꯗꯤ ꯑꯩ ꯆꯥꯐꯝ ꯊꯣꯛꯄ ꯕ꯭ꯔꯦꯛꯐꯥꯁ ꯅꯨꯡ ꯈꯔ ꯆꯥꯊꯣꯛꯑꯒ ꯑꯗꯨꯝ ꯑꯩ ꯅꯨꯡꯇꯤꯒꯤ ꯑꯗꯨꯝ ꯑꯩꯗꯤ ꯋꯥꯀꯤꯡ ꯆꯦꯜꯂꯦꯕꯀꯣ
ꯑꯣꯁ ꯌꯥꯝ ꯍꯛꯆꯥꯡ ꯁꯥꯖꯦꯟ ꯌꯥꯝ ꯐꯕ ꯃꯤꯅꯤꯅꯦ ꯇ
ꯑꯩ ꯍꯟꯗꯛꯁꯦ ꯑꯩ ꯊꯕꯛ ꯈꯔꯁꯨ ꯂꯩꯕ ꯂꯝꯖꯦꯟ ꯆꯦꯟꯕꯒꯤ ꯑꯗꯨꯗꯨꯅ ꯌꯥꯝ ꯗꯔꯕꯗ ꯑꯩ ꯑꯌꯨꯛꯇ ꯆꯦꯟꯕꯁꯦ ꯑꯩ ꯀꯤꯂꯣꯃꯤꯇꯔ ꯃꯉꯥꯗꯤ ꯇꯥꯗꯅ ꯑꯃ ꯆꯦꯜꯂꯦꯕ ꯑꯗꯨꯅ ꯆꯥꯕ ꯊꯛꯄꯗꯣ ꯈꯔ ꯆꯥꯡ ꯅꯥꯏꯗ ꯌꯥꯗꯕ ꯑꯗꯨꯒ
ꯆꯦꯟꯕꯖꯤꯅ ꯆꯦꯟꯕꯖꯤꯅ ꯑꯗꯨꯝ ꯍꯥꯏꯗꯤ ꯀꯤꯂꯣꯃꯤꯇꯔ ꯃꯉꯥ ꯆꯦꯟꯕ ꯍꯗꯤ ꯃꯗꯨꯝ ꯏꯁꯥ ꯑꯗꯨꯝ ꯈꯔ ꯆꯥꯕ ꯊꯛꯄ ꯈꯔ ꯆꯥꯕꯗꯤ ꯌꯥꯗꯦꯗꯅ
ꯎꯝ ꯆꯨꯝꯃꯦ ꯑꯗꯨꯅꯦ ꯂꯝꯖꯦꯟ ꯆꯦꯟꯕꯒ ꯕꯣꯜ ꯁꯥꯟꯅꯕꯒꯁꯦ ꯂꯝꯖꯦꯟ ꯆꯦꯟꯕꯅ ꯍꯦꯟꯅ ꯍꯥꯏꯗꯤ ꯆꯤꯟꯖꯥꯛ ꯍꯦꯟꯅ ꯆꯥꯒꯗꯕꯅꯤꯒ ꯍꯥꯏꯅꯩꯅꯦ
ꯃꯥꯅꯦ ꯃꯥꯅꯦ ꯆꯝꯖꯤꯟꯍꯥꯏꯁꯤꯗꯤ ꯄꯣꯊꯥꯕꯁꯨ ꯌꯥꯄꯣꯠꯇꯦ ꯗꯣ ꯑꯗꯨꯅ ꯑꯁ ꯆꯦꯜꯂꯤꯕꯅꯤꯅ ꯀꯟꯅ ꯑꯩꯗꯤ ꯂꯝꯖꯦꯟꯗꯪ ꯅꯠꯇꯦꯗ ꯂꯝꯖꯦꯟ ꯆꯦꯜꯂꯨꯔꯅꯤ ꯑꯗꯩꯗꯤ ꯑꯗꯨ ꯍꯜꯂꯛꯑꯅꯤ ꯍꯥꯏꯗꯤ ꯆꯥꯛ ꯇꯣꯛꯑꯦ ꯆꯥꯛ ꯇꯣꯛꯑꯒ ꯉꯥꯍꯥꯛ ꯎꯏꯔꯅꯤ ꯑꯗꯨꯒ ꯑꯗꯨ ꯈꯇꯪ ꯍꯧꯒꯠꯂꯛꯄꯗꯩꯗꯤ ꯍꯥꯏꯗꯤ ꯍꯧꯖꯤꯛꯇꯤ ꯂꯧꯒꯤꯁꯖꯨ ꯈꯔ ꯑꯩꯈꯣꯏ ꯂꯧꯁꯤꯡꯗꯨ ꯈꯔ ꯍꯧꯅꯔꯦꯗꯣ
ꯑꯥ
ꯆꯤꯡꯖꯨ ꯍꯧꯅꯔꯝꯅꯤꯅ ꯑꯗꯨꯝ ꯂꯧꯒꯤ ꯁꯨꯝ ꯁꯝꯅ ꯍꯥꯏꯔꯕꯗ ꯑꯩꯈꯣꯏꯒꯤ ꯂꯧꯔꯤ ꯀꯩꯅꯣ ꯂꯧꯔꯤꯌꯥꯒ ꯇꯧꯕꯗꯣ
ꯑ ꯍꯣꯏ
ꯅꯣꯏ ꯇꯧꯅꯕꯔ ꯂꯧꯔꯤꯌꯥ ꯌꯥꯟꯕ ꯂꯧꯔꯤ ꯀꯥꯆꯤꯟ ꯇꯧꯕ ꯀꯥꯏ ꯇꯧꯕꯗꯣ ꯇꯧꯕꯗꯣ
ꯑꯣ ꯑꯩꯈꯣꯏꯒꯤꯗꯤ ꯀꯩꯅꯣ ꯇꯧꯔꯦ ꯃꯤ ꯊꯥꯗꯣꯛꯑꯒ ꯑꯣꯏꯅ ꯇꯧꯍꯜꯂꯦ
ꯑꯩꯈꯣꯏꯗꯤ ꯑꯩꯈꯣꯏ ꯑꯩꯈꯣꯏ ꯕꯥꯖꯨ ꯑꯍꯜ ꯑꯣꯏꯁꯤꯜꯂꯛꯄꯒꯤ ꯁꯣꯟꯖꯜꯂꯛꯄꯒ ꯑꯗꯨꯅ ꯃꯇꯦꯡ ꯄꯥꯡꯕꯤꯅꯗꯨ ꯂꯩꯇꯕꯅꯤꯅ ꯑꯗꯨꯝ ꯅꯨꯡꯇꯤꯒꯤ ꯑꯩꯅ ꯈꯔ ꯒ ꯇꯧꯔꯤ ꯑꯩꯅ ꯁꯥꯟꯅꯕ ꯍꯜꯂꯛꯑꯀꯥꯟꯗ ꯇꯧꯕꯅꯤꯅꯀꯣ꯫
ꯑꯁ ꯌꯥꯝ ꯐꯩ ꯌꯥꯝ ꯐꯩ ꯃꯇꯝ ꯍꯥꯏꯗꯤ ꯃꯇꯝꯗꯣ ꯅꯣꯡꯃꯒꯤ ꯃꯇꯝ ꯑꯥꯏꯗꯣ ꯊꯕꯛ ꯇꯧꯕꯗ ꯂꯣꯏ ꯁꯤꯖꯤꯟꯅꯩ ꯅꯩꯗꯣ ꯌꯥꯝ ꯐꯩ ꯑꯁ ꯈꯣꯏꯗꯤ ꯌꯥꯗ꯭ꯔꯦ꯫ ꯅꯣꯡꯉꯥꯜꯂꯛꯑꯅꯤ ꯍꯧꯒꯠꯂꯛꯑꯅꯤ ꯑꯗꯨꯗꯒꯤ ꯀꯔꯤ ꯇꯧꯗꯣꯏꯅꯣ ꯈꯟꯕꯗ ꯈꯟꯕꯗ ꯑꯗꯨꯝ ꯆꯥꯛꯀꯤ ꯃꯇꯝ ꯌꯧꯁꯤꯜꯂꯛꯑꯦ
ꯑꯥ
ꯆꯥꯛꯀꯤ ꯃ ꯃꯇꯝ ꯌꯧꯁꯤꯜꯂꯛꯄꯗꯒꯤ ꯆꯥꯛ ꯆꯥꯊꯣꯛꯑꯅꯤ ꯆꯥꯛ ꯆꯥ ꯊꯣꯡꯑꯕꯅꯤ ꯆꯥꯛ ꯆꯥ ꯂꯣꯏꯔ ꯃꯇꯨꯡꯗ ꯑ ꯑꯩꯈꯣꯏꯒꯤ ꯁ꯭ꯀꯨꯜ ꯑ ꯑꯝ ꯁ꯭ꯀꯨꯜ ꯑꯃꯨꯛ ꯆꯠꯂꯅꯤ
ꯎꯝ
ꯑꯉꯥꯛꯖꯤꯡ ꯑꯃꯨꯛ ꯁꯤ ꯁꯦꯟꯅꯔꯅꯤ ꯑꯗꯨꯗꯒꯤ ꯋꯥꯔꯦ ꯋꯥꯔꯦ ꯑꯗꯨꯝ ꯀ꯭ꯂꯥꯁ ꯑꯃꯅꯤ ꯂꯧꯔꯝꯃꯒ ꯑꯗꯨꯝ ꯍꯜꯂꯛꯑꯦ ꯑꯗꯨꯒ ꯑꯗꯨꯝ ꯃꯇꯝꯗꯣ ꯐ꯭ꯔꯤꯗ ꯑꯗꯨꯝ ꯂꯩꯔꯦ ꯑꯗꯨꯝ ꯍꯥꯏꯗꯤ ꯍꯜꯂꯛ ꯑꯅꯤ ꯑꯃꯨꯛ ꯐꯣꯟ ꯑꯃꯨꯛ ꯌꯦꯡꯉꯅꯤ ꯑꯉꯥꯡꯖꯤꯡ ꯑꯃꯨꯛ ꯍꯥꯏꯐꯦꯠ ꯂꯥꯎꯅ ꯈꯣꯡꯅ ꯇꯧꯔꯅꯤ ꯑꯗꯨꯗꯒꯤ ꯑꯁ ꯈꯪꯗꯦꯗ ꯑꯩꯈꯣꯏꯗꯤ ꯃꯇꯝ ꯂꯦꯟꯕꯖꯦ ꯌꯥꯝ ꯋꯥꯔꯦ ꯍꯥꯏ
ꯑꯁ ꯌꯥꯗꯔꯦ ꯑꯩꯏꯗꯤ
ꯅꯣꯡꯉꯥꯜꯂꯛꯄꯗꯒꯤ ꯅꯨꯃꯤꯠ ꯇꯥꯕ ꯕꯨꯛꯁꯦ ꯑꯗꯨꯝ ꯍꯥꯏꯗꯤ ꯌꯨꯝꯒꯤ ꯊꯕꯛ ꯑꯃ ꯏꯪꯈꯥꯡ ꯑꯃꯁꯨ ꯌꯥꯎ
ꯎꯝ
ꯑꯗꯨꯗꯒꯤ ꯈꯪꯗꯗꯦ ꯌꯥꯝ ꯋꯥꯏ
ꯁꯤꯗꯤꯕꯣ ꯑꯗꯨ ꯑꯥ ꯊꯕꯛꯁꯦ ꯍꯜꯂꯛꯑꯅꯤ ꯂꯥꯕꯨꯛ ꯗꯣ ꯉꯥꯏꯍꯥꯛ ꯇꯧꯔꯝꯃꯒ ꯑꯗꯣ ꯍꯜꯂꯒ ꯏꯔꯨꯖ ꯃꯥꯏꯖꯥꯊꫭꯛꯑꯒꯥ ꯉꯥꯇꯪ ꯄꯣꯊꯥꯕꯈꯩ ꯑꯩ ꯑꯉꯥꯡ ꯅꯨꯡꯊꯤꯟ ꯇ꯭ꯋꯏꯁꯟ ꯈꯔ ꯇꯧꯋꯦ
ꯑꯣ ꯑꯁ ꯌꯥꯝ ꯐꯩꯌꯦ ꯌꯥꯝ ꯐꯩꯌꯦ
ꯑ ꯑꯉꯥꯡ ꯇꯨꯏꯁꯟ ꯇꯧꯕꯗꯨꯅ ꯄꯨꯡ ꯑꯍꯨꯝ ꯃꯈꯥꯏ ꯑꯗꯤꯏꯗꯍꯧꯕ ꯑꯗꯨꯒ ꯑꯗꯨꯝ ꯄꯨꯡ ꯃꯔꯤ ꯃꯈꯥꯏ ꯃꯉꯥꯗꯤ ꯇꯥꯗꯔꯦ ꯐꯔꯕꯨ ꯇꯥꯏꯕ ꯑꯉꯥꯛꯕꯨꯗꯤ ꯌꯥꯝ ꯅꯠꯇꯦꯗ ꯃꯣꯏ ꯑꯉꯥꯡ ꯃꯔꯤꯗꯪꯅꯦꯕꯀꯣ ꯃꯣꯏ ꯑꯉꯥꯡ ꯑꯃꯅ ꯀ꯭ꯂꯥꯁ ꯐꯥꯏꯚ ꯀꯥꯕ ꯑꯗꯦ ꯑꯅꯤ ꯑꯃꯅ ꯁꯤꯛꯁ ꯑꯗꫭ ꯑꯃꯅ ꯈꯔ ꯄꯤ ꯑꯃꯕꯨꯗꯤ ꯀ꯭ꯂꯥꯁ ꯇꯨꯅꯦ ꯑꯗꯣ ꯑꯉꯥꯡ ꯇꯥꯛꯄꯖꯦꯀꫭ ꯍꯥꯏꯕ ꯈꯤꯇꯪ ꯆꯥꯎꯔꯛꯄ ꯑꯉꯥꯡꯈꯩꯗꯤ ꯒ꯭ꯌꯥꯟ ꯇꯥꯕꯅꯤꯅ ꯉꯥꯡꯅ ꯁꯥꯟꯅꯕꯗꯣ ꯈꯔ ꯐꯩꯗꯅ ꯁꫭꯝꯗ ꯂꯕꯨꯛꯀꯥ ꯋꯥꯅ ꯍꯜꯂꯣ ꯀꯝꯗ ꯍ ꯍ
ꯍꯣꯏ ꯑꯄꯤꯛ ꯑꯄꯤꯛꯄ ꯑꯉꯥꯡꯖꯤꯡꯖꯤꯅꯦ ꯁꯦꯟꯅꯕ ꯌꯥꯝ ꯋꯥꯔꯤꯖꯦ
ꯑꯈꯣꯏꯅ ꯁꯤ ꯇꯧ ꯍꯥꯏꯔꯝꯗꯣꯏꯅꯦꯕ ꯁꯤ ꯇꯧ ꯍꯥꯏꯔꯝꯃꯒ ꯇꯧꯗꯕꯤꯗ ꯃꯥ ꯊꯣꯛꯄꯝ ꯇꯧ ꯂꯩꯔꯝꯗꯣꯏꯅꯤ
ꯑꯁ ꯋꯥꯕꯅꯦ ꯌꯥꯝ ꯋꯥꯕꯅꯦ ꯑꯗꯨꯗꯒꯤ ꯑꯈꯣꯏ ꯑꯗꯥꯏꯗꯨꯅ ꯅ ꯑꯣꯖꯥꯖꯦ ꯃꯁꯤꯡ ꯌꯥꯝꯃꯟꯒꯤꯗꯅ ꯍꯥꯏꯗꯤ ꯇꯨꯏꯁꯟ ꯇꯧꯕꯒꯁꯦ ꯀꯌꯥ ꯇꯧꯅꯗ꯭ꯔꯦ
ꯑꯣ
ꯍꯥꯏꯗꯤ ꯐꯪꯗ꯭ꯔꯦꯕ ꯑꯗꯨꯗꯒꯤ ꯇꯨꯏꯁꯟ ꯑꯗꯨꯗ ꯅꯣꯡꯃꯥꯏꯖꯤꯡ ꯅꯨꯃꯤꯠꯀꯨꯝꯕ ꯁꯨꯇꯤ ꯂꯩꯕ ꯅꯨꯃꯤꯠꯀꯨꯝꯕꯗꯗꯤ ꯑ ꯏꯃꯥꯟꯅꯕꯖꯤꯡꯒꯤ ꯃꯌꯨꯝ ꯑ ꯈꯔ ꯍꯧꯖꯤꯛ ꯏꯃꯥꯟꯅꯕ ꯑꯃꯒꯤ ꯃꯌꯨꯝ ꯁꯥꯔꯤꯌꯦ ꯃꯥꯒꯤ ꯃꯣꯏꯒꯤ ꯃꯌꯨꯝ ꯁꯥꯕꯗꯨꯗ ꯆꯠꯂꯒ ꯃꯇꯦꯡ ꯈꯔ ꯄꯥꯡꯉꯦ ꯑꯗꯨꯝ ꯀꯩꯁꯨ ꯌꯥꯝ ꯄꯥꯡꯕꯗꯤ ꯅꯠꯇꯦꯗ ꯃꯣꯏꯒꯤ ꯎꯝꯍ ꯐꯥꯂꯥꯡ ꯂꯝ ꯇꯩꯕ ꯑꯗꯨ ꯈꯔ ꯈꯔ ꯌꯥꯎꯌꯦ ꯌꯥꯝ ꯀꯟꯅ ꯍꯩꯕ ꯗꯤ ꯑꯣꯏꯗꯦ ꯑꯗꯨꯒ ꯂꯩ ꯂꯩꯕꯥꯛ ꯍꯣꯟꯕꯁꯤꯃꯗꯤ ꯐꯖꯅ ꯌꯥꯎꯔꯦ
ꯑꯣ ꯑꯁ ꯌꯨꯝ ꯁꯥꯕꯁꯨ ꯋꯥꯕꯅꯤꯅꯦꯍꯦ
ꯑ ꯂꯩꯕꯥꯛ ꯍꯣꯟꯕꯗꯣ ꯋꯥꯏ
ꯎꯝ ꯎꯍ ꯅꯪꯅ ꯂꯩꯕꯥꯛ ꯍꯣꯟꯕ ꯍꯥꯏꯔꯒ ꯈꯣꯏꯁꯨ ꯌꯨꯝ ꯁꯥꯒꯤꯕ ꯆꯍꯤ ꯑꯅꯤꯃꯨꯛꯇꯪ ꯐꯗ ꯉꯥꯏꯔꯤꯕ ꯌꯨꯝ ꯑꯅꯧꯕ ꯁꯥꯕ ꯑꯁ ꯑꯗꯨꯒꯤ ꯑ ꯈꯣꯏꯗꯤ ꯍꯥꯟꯅ ꯑꯈꯣꯏ ꯌꯨꯝꯗꯣ ꯁꯣꯝ ꯅꯥꯀꯟꯗ ꯋꯥꯄꯜ ꯑꯣꯏꯔꯝꯃꯤꯗꯅ ꯑ ꯋꯥꯄꯜ ꯑꯣꯏꯔꯝ ꯃꯗꯨꯅ ꯋꯥꯄꯜꯗꯣ ꯂꯣꯏꯅ ꯖꯤ ꯁꯤ ꯕꯤ ꯇꯧꯔꯒ ꯀꯣꯛꯊꯣꯛꯑꯦ ꯑꯗꯨꯗꯨꯒ ꯑꯈꯣꯏꯒꯤ ꯌꯨꯝꯒꯤ ꯄꯤꯂꯔ ꯍꯩꯕꯒꯤ ꯒꯨꯅꯤꯌꯥ ꯇꯧꯕꯗꯣ
ꯀꯅꯥ ꯀꯅꯥꯅꯣ
ꯇꯧꯗꯣꯏꯅꯦꯕ
ꯎꯝ ꯑꯗꯨꯗꯤ ꯀꯩꯅꯣꯅ ꯅꯣꯏꯅ ꯇꯧꯕ꯭ꯔꯥ ꯅꯠꯇ꯭ꯔꯒ ꯖꯦ ꯁꯤꯕꯤꯅ ꯑꯗꯨꯝ ꯇꯧꯕ꯭ꯔꯥ
ꯎꯝ ꯑꯩꯈꯣꯏꯁꯤ ꯀꯩꯅꯣ ꯇꯧꯕ ꯀꯩꯅꯣꯁ ꯖꯦꯁꯤꯕꯤꯅꯗꯤ ꯇꯧꯗ꯭ꯔꯦ ꯑꯩꯈꯣꯏꯅ ꯑꯗꯨꯝ ꯇꯧꯖꯔꯦꯕꯀꯣ
ꯑꯥ
ꯑꯗꯨꯝ ꯇꯧꯕꯁꯦ ꯑꯩꯅꯦ ꯑꯩꯈꯣꯏ ꯕꯥꯅꯦ ꯑꯩꯈꯣꯏ ꯗꯥꯅꯦ ꯇꯧꯔꯒ ꯇꯧ ꯇꯧꯕ ꯑꯗꯨꯅ ꯀꯩꯅꯣꯒ ꯋꯥꯔꯨꯒ ꯑꯣꯏꯔꯦ ꯀꯣ ꯋꯥꯔꯨꯒ ꯑꯣꯏꯔꯦ ꯅꯤꯅ ꯍꯥꯏꯗꯤ ꯀꯩꯅꯣ ꯇꯧꯕ ꯍꯥꯏꯇꯥꯔꯦꯅꯦ ꯇꯧꯕꯗ ꯈꯔ ꯋꯥꯅ ꯊꯣꯛꯄ ꯍꯥꯏꯇꯥꯔꯦꯅꯦ ꯋꯥ ꯃꯌꯥꯝ ꯌꯥꯎꯕꯅꯤꯅ
ꯑ ꯑ ꯁꯣꯏ ꯎꯔꯨ ꯒꯨꯝꯕ ꯋꯥꯔꯨꯒꯨꯝꯕ ꯂꯩꯕ ꯃꯐꯝꯗ ꯇꯧꯕꯁꯦ ꯋꯥꯏ ꯋꯥꯕꯅꯤꯅꯦ
ꯑꯗꯨꯅꯦ ꯋꯥ ꯇꯧꯗ ꯑꯁ ꯑꯗꯨ ꯑꯗꯨ ꯇꯧꯕꯗ ꯀꯩꯅꯣꯅꯦ ꯈꯨꯠꯀꯁꯦ ꯂꯣꯏꯅ ꯏꯁꯤꯡ ꯍꯥꯡꯒꯠꯄꯅꯦꯕ ꯑꯩꯗꯤ ꯑꯗꯨ ꯇꯧꯔꯦ ꯑꯗꯨ ꯇꯧꯕꯁꯨ ꯎꯆꯤꯟ ꯅꯥꯆꯤꯟꯅ ꯂꯣꯏꯁꯟꯈꯔꯦ
ꯎꯝ
ꯑꯩꯈꯣꯏꯗꯤ ꯑꯃꯨꯛ ꯌꯨꯝ ꯁꯥꯕꯗ ꯑꯩꯈꯣꯏꯒꯤ ꯃꯥꯝꯃꯁꯤꯡ ꯈꯔ ꯂꯩꯕꯀꯣ ꯃꯣꯏꯅꯣꯅ ꯃꯤꯁꯇꯤ ꯇꯤ ꯉꯥꯛꯇꯅꯦꯕ ꯃꯣꯏꯅ ꯁꯨꯕꯤꯔꯦ ꯊꯕꯛꯁꯨ ꯑꯗꯩꯗꯤ ꯖꯨꯒꯥꯂꯤꯗꯨꯅ ꯑꯩꯅ ꯑꯩꯈꯣꯏꯗꯥꯍꯣꯏ ꯇꯧꯔꯒ ꯃꯇꯦꯡ ꯄꯥꯡꯁꯤꯜꯂꯦ ꯑꯗꯨꯅ ꯆꯦꯛ ꯍꯣꯟꯕ ꯑꯗꯩꯗꯤ ꯂꯩꯕꯥꯛ ꯀꯩꯅꯣ ꯑꯩꯈꯣꯏꯒꯤ ꯁꯤꯃꯦꯟꯒꯨꯝꯕ ꯊꯤꯠꯄ ꯈꯣꯠꯄ ꯈꯣꯠꯄꯗꯣ ꯑꯗꯣ ꯃꯣꯏꯅ ꯈꯔ ꯇꯝꯕꯤꯕꯗ ꯑꯩꯁꯨ ꯍꯩꯒꯠꯂꯛꯑꯦ ꯑꯁ ꯌꯨꯝ ꯁꯥꯕ ꯐꯅꯌꯥꯝ ꯍꯩꯍꯧꯋꯤ ꯀꯩꯅꯣ
ꯑꯁ ꯌꯥꯝ ꯑꯩ ꯍꯥꯏꯖꯤꯟꯕꯁꯦ ꯀꯥꯟꯅꯩꯗ ꯍꯥꯏ ꯍꯌꯦꯡ ꯑꯩꯈꯣꯏꯒꯤ ꯀꯔꯤꯒꯨꯝꯕ ꯑꯃ ꯁꯦꯝꯅꯤꯡꯕ ꯁꯥꯅꯤꯡꯕ ꯑꯗꯒꯤ ꯁꯦꯝꯖꯤꯟꯅꯤꯡꯕ ꯑꯗꯨꯗꯒꯤ ꯑꯩꯈꯣꯏꯒꯤ ꯀꯩꯁꯨ ꯌꯥꯝꯅ ꯂꯩꯇ ꯃꯤ ꯀꯧꯅꯗ꯭ꯔꯒꯁꯨ ꯌꯥꯒꯗꯕ ꯊꯕꯛꯇꯨꯗ ꯑꯗꯨꯝ ꯑꯗꯨꯝꯕ ꯍꯩꯖꯟ ꯍꯩꯍꯧꯕ ꯍꯥꯏꯁꯦ ꯌꯥꯝ ꯀꯥꯟꯅꯩꯌꯦꯕ
ꯁꯦꯚꯤꯡ ꯇꯧꯔꯦꯗꯅ
ꯍꯣꯏ ꯄꯩꯁꯥꯁꯨ ꯆꯠ ꯆꯠꯇ꯭ꯔꯦ ꯑꯗꯨꯗꯒꯤ ꯑꯈꯣꯏ ꯑꯗꯨꯝ ꯏꯁꯥꯅ ꯉꯝꯖ ꯉꯝꯖꯕ ꯃꯇꯦꯛ ꯃꯇꯦꯛ ꯑꯩꯈꯣꯏꯅ ꯁꯦꯝꯅꯤꯡꯕ ꯐꯖꯍꯟꯅꯤꯡ ꯕ ꯃꯌꯥꯝꯗꯣ ꯑꯗꯨꯝ ꯑꯩꯈꯣꯏꯅ ꯑꯗꯨꯝ ꯇꯦꯛ ꯇꯦꯛ ꯇꯧꯔꯒ ꯑꯗꯨꯝ ꯁꯦꯝꯕ ꯌꯥꯏꯑꯕ
ꯃꯥꯅꯦ ꯃꯥꯅꯦ ꯑꯗꯨꯅꯤ ꯑꯥꯁ ꯍꯩ ꯍꯩꯖꯤꯟꯕꯗ ꯀꯥꯟꯅꯗꯕ ꯂꯩꯇꯦ ꯗꯨꯅꯦꯗ
ꯑꯥ
ꯑꯣ ꯑꯣ ꯑꯗꯨꯗꯤ ꯐꯔꯦ ꯑꯩ ꯁꯣꯝꯗ ꯑꯩꯈꯣꯏ ꯃꯥꯒ ꯑꯝꯇ ꯀꯧꯔꯦ ꯑꯝꯇ ꯑꯩꯈꯣꯏ ꯃꯥ ꯃꯅꯥꯛꯇ ꯆꯪꯉꯨꯒꯦ ꯋꯥꯔꯤ ꯁꯥꯅꯁꯦ ꯑꯣ ꯍꯣ
ꯊꯝ ꯎꯨꯝ